ꯑꯥ ꯇꯥꯕ꯭ꯔꯣ
ꯇꯥꯗꯦ
ꯊꯩꯗꯧꯔꯤꯒꯦ
ꯀꯔꯤꯁꯨ ꯇꯧꯗꯦ ꯅꯪꯗꯤ
ꯇꯨꯝ ꯂꯩꯌꯦ
ꯑꯣ ꯀꯅꯥ ꯀꯅꯥ ꯂꯩꯒꯦ ꯍꯧꯖꯤꯛꯇꯤ
ꯢꯊꯥꯟꯗ ꯂꯩꯌꯦ
ꯅꯊꯥꯟꯗ ꯀꯔꯤ ꯅꯣꯡꯅꯣ ꯍꯧꯖꯤꯛ ꯌꯥꯝ ꯁꯥꯔꯒ ꯂꯩꯔꯤꯀꯥꯟꯗ
ꯑꯈꯣꯏꯗꯤ ꯅꯣꯡ ꯆꯨꯋꯦ
ꯑꯣ ꯉꯁꯥꯏꯗꯤ ꯅꯣꯡ ꯆꯨꯋꯦ ꯑꯗꯣ ꯍꯧꯖꯤꯛꯇꯤ ꯅꯣꯡ ꯆꯨꯗꯦ ꯅꯣꯡ ꯆꯨꯗꯦ ꯍꯥꯏꯕ
ꯅꯣꯡ ꯆꯨꯋꯦ ꯅꯣꯡ ꯆꯨꯔꯁꯨ ꯁꯥꯗꯤ ꯁꯥꯢꯍꯦ
ꯑꯣ ꯌꯥꯝ ꯁꯥꯏ ꯍꯧꯖꯤꯛꯇꯤ ꯑꯁ ꯑꯦ ꯔꯦꯝꯕꯣ ꯔꯦꯝꯕꯣ ꯎꯑꯦ ꯍꯧꯖꯤꯛ ꯑꯗꯥ
ꯔꯦꯝꯕꯣꯗꯣ ꯃꯁꯛ ꯐꯖꯕꯅꯦ
ꯎꯝ ꯌꯥꯝ ꯐꯖꯌꯦ ꯀꯂꯔꯁꯦ ꯀꯂꯔꯁꯦ ꯔꯦꯠ ꯕ꯭ꯂꯨ ꯎꯑꯦ ꯀꯂ꯭ꯔ ꯁꯦꯚꯦꯟ ꯀꯂꯔ ꯎꯋꯦ
ꯎꯝ ꯀꯅꯥ ꯀꯅꯥ ꯂꯩꯒꯦ
ꯍꯧꯖꯤꯛꯇꯤ ꯏꯊꯟꯗ
ꯎꯝ ꯆꯥꯛ ꯆꯥꯔꯕꯣ
ꯆꯥꯛ ꯆꯥꯔꯦ ꯍꯣꯢ
ꯀꯅꯥ ꯊꯣꯡ ꯆꯥꯛ ꯅꯨꯡꯗꯥꯡꯒꯤ ꯊꯣꯡꯕ ꯍꯧꯔꯕꯣ
ꯅꯪꯗꯤ
ꯑꯩꯗꯤ ꯊꯣꯡꯗ꯭ꯔꯌꯦ ꯋꯥꯠꯂꯤꯌꯦ
ꯎꯝ ꯆꯥꯛ ꯂꯥꯝꯗ꯭ꯔꯣ ꯅꯪꯗꯤ
ꯑꯁ ꯋꯥꯠꯂꯤꯗ ꯍꯣꯔꯦꯟ ꯄꯨꯡ ꯇꯥꯔꯨꯛ ꯇꯥꯔꯦꯠꯇ ꯊꯣꯡꯕ ꯍꯧꯒꯅꯤ
ꯑꯣ ꯆꯥꯛ ꯂꯥꯝꯗ꯭ꯔꯣ ꯍꯥꯏꯕꯅꯦ
ꯂꯥꯝꯗꯦ ꯂꯥꯝꯗꯦ ꯑꯩꯈꯣꯏꯗꯤ
ꯑꯣ ꯑꯁ ꯑꯩ ꯆꯥꯔꯦ ꯍꯧꯖꯤꯛꯇꯤ ꯂꯥꯝꯗꯦ ꯉꯔꯥꯡ ꯉꯔꯥꯡ ꯕꯣꯜ ꯌꯦꯡ ꯌꯦꯡꯕꯅ ꯇꯨꯝ ꯇꯨꯝꯗꯕꯗꯣ ꯈꯔꯗꯤ ꯋꯥꯏꯌꯦ
ꯕꯣꯜ ꯈꯛꯇ ꯌꯦꯡꯉ ꯂꯩꯔꯕꯣ ꯊꯕꯛ ꯁꯨꯗ꯭ꯔꯒ
ꯊꯕꯛ ꯊꯕꯛ ꯇꯧꯕꯅꯦ ꯍꯧꯖꯤꯛꯁꯨ ꯊꯕꯛ ꯇꯧꯕꯅꯦ ꯎꯝ
ꯀꯅꯥꯅ ꯆꯥꯛ ꯊꯣꯡꯗꯣꯏꯕ
ꯈꯪꯗꯦ
ꯀꯅꯥ ꯀꯅꯥ ꯂꯩꯕ꯭ꯔꯣ
ꯑꯩꯈꯣꯏ ꯑꯍꯨꯝ ꯂꯩ ꯃꯤ ꯑꯍꯨꯝ ꯂꯩ
ꯑꯣ ꯕꯕꯥ ꯈꯣꯏꯒ ꯂꯩꯃꯤꯟꯅꯗꯦ
ꯅꯠꯇꯦ ꯑꯩꯒꯤ ꯏꯌꯥꯝꯕ ꯑꯃ ꯑꯗꯨꯒ ꯑꯩ ꯏꯃꯥꯟꯅꯕ ꯏꯃꯥꯟꯅꯕ ꯑꯃ
ꯅꯆꯤꯟ ꯅꯅꯥꯎ ꯀꯌꯥ ꯄꯣꯛꯄ꯭ꯔꯣ꯫
ꯏꯁ ꯑꯖꯤꯟ ꯑꯥ ꯎꯝ ꯑꯩꯒꯤ ꯏꯌꯥꯝꯕ ꯑꯃ꯫
ꯑꯥ꯫
ꯑꯗꯨꯒ ꯑꯩꯒꯤ ꯏꯅꯥꯎꯅꯨ ꯏꯅꯥꯎ ꯅꯨꯄꯥ ꯏꯅꯥꯎ ꯅꯨꯨꯄꯤ ꯏꯅꯥꯎ ꯅꯨꯨꯄꯥ꯫ ꯃꯔꯤ ꯑꯗꯨꯒ ꯏꯅꯥꯎ ꯅꯨꯨꯄꯤ ꯑ ꯍꯥꯏꯕ ꯍꯩꯇꯦꯗ ꯑ꯫
ꯃꯃꯥ ꯕꯥꯈꯣꯏꯗꯤ ꯀꯩ ꯊꯛꯕ ꯇꯧꯕ꯭ꯔꯣ꯫
ꯑꯦ ꯂꯧ ꯂꯧ ꯆꯠꯂꯒ ꯂꯩꯕꯅꯦ꯫
ꯑꯁ ꯂꯧ ꯆꯠꯄꯗꯣ ꯅꯨꯡꯉꯥꯏꯕꯅꯤꯅꯦ ꯆꯤꯡꯗꯗꯤꯀꯣ꯫
ꯏꯁ ꯋꯥꯔꯅꯤ ꯃꯣꯏꯁꯨ꯫
ꯋꯥꯗꯦꯍꯦ ꯃꯇꯝ ꯃꯇꯝꯒꯤꯅꯦ ꯀꯩꯅꯣ꯫
ꯑꯦ꯫
ꯂꯧ ꯁꯨꯕꯕꯨ ꯅꯨꯃꯤꯠ ꯊꯥ ꯑꯃ ꯑꯅꯤ ꯁꯨ
ꯂꯧ ꯆꯠꯕꯁꯦ ꯋꯥꯕꯅꯦ ꯀꯔꯤꯅꯣ꯫
ꯋꯥꯗꯦꯗ ꯅꯨꯡꯉꯥꯏꯕꯅꯦ ꯀꯩꯅꯣ꯫ ꯂꯧꯗ ꯆꯥꯛ ꯆꯥꯕꯒꯨꯝꯕꯁꯦ ꯌꯥꯝ ꯍꯥꯎꯕꯅꯤꯅꯦ ꯁꯥꯒꯨꯝꯕ ꯊꯣꯡꯉꯒ ꯆꯠ ꯄꯗꯣ ꯅꯨꯡꯉꯥꯏꯇ꯭ꯔꯣ꯫
ꯑꯗꯨ-ꯑꯗꯨ ꯑꯗꯨꯗꯤ ꯑ-ꯅꯨꯡꯉꯥꯏꯅꯤ ꯑꯗꯣ ꯊꯕꯛ ꯇꯧꯕ ꯀꯥꯟꯗꯗꯤ ꯌꯥꯝ ꯋꯥꯏ ꯍꯥꯏꯕ꯫
ꯑꯗꯨꯅꯦ ꯂꯧ ꯆꯠꯂꯒ ꯁꯥꯒꯨꯝꯕ ꯊꯣꯡꯕꯤꯔꯗꯤ ꯍꯥꯎꯕꯅꯤ ꯀꯩꯅꯣ꯫ ꯇꯟꯒꯅꯨꯗ ꯍꯧꯖꯤꯛ ꯅꯣꯏ ꯇꯟꯕ ꯃꯇꯝ ꯅꯠꯇꯦꯗ ꯑꯉꯥꯡ ꯑꯣꯏꯔꯤꯗ꯫
ꯑꯦ ꯑꯩꯗꯤ ꯇꯟꯗꯦ ꯑꯩ ꯑꯩꯒꯤ ꯏꯃꯥꯅ ꯏꯃꯥ ꯑ ꯕꯄꯥꯗꯣ ꯃꯣꯏ ꯎꯝ ꯌꯥꯝ ꯑꯍꯟꯗꯤ ꯅꯠꯇꯦꯗ꯫
ꯑꯗꯨꯗꯤ ꯕꯕꯥꯈꯣꯏ ꯕꯕꯥꯈꯣꯏ ꯁꯨꯍꯜꯂꯅꯨ ꯅꯪ ꯑꯣꯏꯅ ꯁꯨꯔꯣ ꯀꯩꯅꯣ꯫
ꯎꯝ꯫ ꯍꯩꯅꯧ ꯍꯩꯅꯧ ꯆꯥꯔꯒ ꯑꯁ ꯌꯥꯗ꯭ꯔꯦ꯫
ꯍꯩꯅꯧꯁꯨ ꯃꯨꯟꯕ ꯃꯇꯝ ꯑꯣꯏꯔꯦꯀꯣ ꯍꯧꯖꯤꯛꯀꯥꯟ꯫
ꯑꯥ꯫
ꯌꯥꯝ ꯃꯨꯜꯂꯝꯅꯤ ꯌꯥꯝ ꯆꯥꯕ ꯑꯗꯨꯒ ꯁꯟꯗꯦꯒꯨꯝꯕꯗ꯫ ꯄꯥꯔꯇꯤ ꯇꯧꯕꯒꯨꯝꯕꯀꯣ꯫ ꯍꯩ ꯆꯥꯔꯥ ꯁꯤꯡꯁꯨ ꯆꯥꯕ ꯂꯩꯩꯁꯥ ꯄꯥꯈꯪ ꯄꯨꯜꯂꯒ ꯁꯤꯡ ꯖꯨꯒꯨꯝꯕ꯫
ꯎꯝ ꯑꯥ ꯑꯩꯗꯤ ꯑꯗꯨ ꯑꯩꯗꯤ ꯑꯩꯗꯤ ꯑꯗꯨꯃꯥꯏ ꯇꯧꯗꯦ꯫
ꯅ-ꯅꯇꯣꯝꯗ ꯆꯥꯔ ꯂꯩꯕ꯭ꯔꯣ꯫
ꯎꯝ꯫
ꯃꯤ ꯆꯥꯍꯟꯅꯤꯡꯗꯕ ꯅꯊꯟꯗ ꯆꯥ ꯂꯩꯕ ꯑꯗꯨꯗꯤ ꯅꯪꯗꯤ ꯅꯊꯟꯗ ꯆꯥꯅꯤꯡ ꯅꯥꯕ ꯇꯥꯔꯅꯤ꯫
ꯎ ꯅꯥꯗꯦ꯫
ꯅꯊꯟꯗ ꯆꯥꯔꯗꯤ ꯅꯥꯔꯅꯤꯀꯣ ꯍꯣꯔꯦꯟꯃꯨꯛ꯫
ꯈꯤꯒꯦ ꯇꯥꯎꯑꯣ ꯅꯪ ꯅꯪ ꯅꯪ ꯉꯔꯥꯡ ꯕꯣꯜ ꯌꯦꯡꯕ꯭ꯔꯥ꯫
ꯉꯔꯥꯡ ꯕꯣꯜ ꯌꯦꯡꯗꯦ ꯑꯩꯗꯤ ꯍꯦꯛꯇ ꯇꯨꯝꯅꯤꯡꯉꯤꯗ ꯕꯣꯜꯒ ꯌꯦꯡꯕ ꯉꯝꯗꯦꯗ꯫ ꯀꯩꯅꯣ ꯄꯨꯡ ꯇꯥ ꯥꯔꯥ ꯄꯨꯡ ꯀꯩꯅꯣ ꯄꯨꯡ ꯕꯥꯔꯣ ꯇꯦꯔꯣꯗ ꯂꯥꯛꯑꯒ ꯀꯅꯥ ꯉꯥꯏꯕ ꯉꯝꯗꯣꯏꯕ
ꯑꯣ
ꯄꯨꯡ ꯅꯥꯏꯟ ꯊꯥꯔꯇꯤ ꯇꯔꯥꯒꯨꯝꯕ ꯂꯥꯛꯑꯗꯤ ꯌꯦꯡꯕ ꯌꯥꯏ ꯌꯦꯡꯉꯦ ꯑꯗꯨꯝ ꯄꯨꯡ ꯕꯥꯔꯣ ꯑꯃꯒꯨꯝꯕꯗꯤ ꯉꯥꯏꯕ ꯉꯝꯗꯦꯕ ꯍꯦꯛꯇ ꯇꯨꯝꯅꯤꯡꯉꯦꯕ ꯉꯝꯗꯦ ꯑꯩꯈꯣꯏꯗꯤ ꯀꯣ
ꯎꯝ ꯏꯁ ꯉꯟꯅ ꯇꯨꯝꯔꯒ ꯍꯧꯒꯠ ꯉꯟꯅ ꯇꯨꯝꯂꯒ ꯍꯧꯒꯠꯄ ꯌꯥꯏꯌꯦ ꯅꯪ ꯇꯨ ꯅꯪ ꯅꯪ
ꯄ ꯌꯥꯗꯦ ꯑꯩꯈꯣꯏꯗꯤ ꯆꯥꯡ ꯂꯩꯌꯦꯕ ꯆꯥꯛ ꯇꯣꯛꯑꯒ ꯉꯍꯥꯛ ꯂꯩꯔ ꯇꯨꯝꯃꯦꯕ ꯍꯥꯏꯗꯤ ꯉꯟꯅ ꯇꯨꯃꯣ ꯍꯥꯏꯔ ꯌꯥꯗꯦ ꯃꯤꯠꯁꯦ
ꯑꯗꯨꯗꯤ ꯃꯤ ꯅꯠꯇꯦ ꯑꯗꯨꯗꯤ ꯃꯤ ꯅꯠꯇꯦ
ꯅꯣꯛꯀꯅꯣ
ꯗꯨꯗꯤ ꯃꯤ ꯅꯠꯇꯦ
ꯅꯣꯛꯑꯒꯨꯀꯣ ꯅꯣꯛ ꯏꯅꯥꯛꯇ ꯂꯩꯔꯗꯤ ꯆꯩ ꯆꯥꯔꯅꯤ ꯆꯥꯏꯅ
ꯅꯣꯛꯄꯗꯤ ꯍꯛꯆꯥꯡ ꯐꯕꯅꯤ ꯀꯩꯅꯣ ꯅꯣꯛꯑꯣ ꯅꯣꯛꯑꯣ ꯅꯣꯛꯄꯅ ꯐꯕꯅꯦ ꯁꯥꯎꯕ ꯁꯔꯨꯛꯄꯨꯗꯤꯀꯣ
ꯍꯦꯔꯣꯒ ꯃꯥꯟꯅꯤ ꯃꯁꯤ ꯉꯥꯡꯁꯤ
ꯅꯪꯁꯦ ꯌꯥꯝ ꯑꯍꯟꯕ ꯃꯥꯜꯂꯤꯀꯣ
ꯑꯍꯟ ꯑꯣꯏꯕꯅꯦ ꯑꯈꯣꯏꯗꯤ ꯅꯪꯒ ꯅꯣꯏꯒ ꯌꯥꯝ ꯈꯦꯠꯅꯩꯗ
ꯅꯪ ꯌꯥꯝꯃꯦ ꯏꯁ ꯏꯃꯥ ꯀꯥꯏꯅ ꯆꯣꯍꯦ ꯇꯥꯅꯤꯡꯗꯦ
ꯀꯩꯅꯣ ꯏꯃꯥ ꯁꯦꯀꯦꯟꯅꯤ ꯀꯩꯅꯣ
ꯗꯨꯗꯤ ꯑ ꯅꯪ ꯀꯩꯅꯣ ꯌꯦꯟꯁꯥꯡ ꯑꯣꯛꯁꯥ ꯌꯦꯟ ꯅꯣꯏ
ꯑꯩꯗꯤ ꯀꯣ ꯑꯁ ꯂꯣꯏ ꯍꯩꯌꯦ ꯆꯥꯕ ꯍꯥꯏꯔ ꯍꯩꯌꯦ ꯆꯥꯕ ꯍꯩꯕꯅꯤꯅ ꯅꯣꯏ ꯊꯣꯡꯕ ꯍꯩꯌꯦꯗ
ꯏꯁ ꯅꯆꯤꯟ ꯊꯤꯒꯅꯣ
ꯑꯁꯦꯡꯕꯔꯥ
ꯃꯁꯔꯨꯝ ꯊꯤꯕ ꯆꯠꯄ꯭ꯔꯣ ꯅꯣꯏꯗꯤ
ꯊꯤꯕ ꯆꯠꯇꯦ ꯆꯞ ꯆꯠꯄ ꯆꯠꯄ ꯐꯝ ꯂꯩꯇꯦ
ꯑꯦ ꯈꯣꯏꯗꯤ ꯃꯁꯔꯨꯝꯁꯨ ꯊꯤꯌꯦ ꯊꯔꯣꯏꯁꯨ ꯊꯤꯕ
ꯑꯥ ꯑꯩꯗꯤ ꯊꯔꯣꯏ ꯑꯩꯗꯤ ꯆꯦ ꯆꯤꯡ ꯊꯔꯣꯏ ꯄꯥꯝꯃꯦ
ꯌꯥꯝ ꯍꯥꯎꯋꯦ
ꯎꯝ
ꯆꯥꯛ ꯏꯟꯁꯥꯡꯗꯤ ꯊꯣꯡꯕ ꯍꯩꯕ꯭ꯔꯣ ꯆꯥꯛꯇꯤ ꯊꯣꯡꯕ ꯍꯩꯕ꯭ꯔꯣ
ꯑꯩꯔꯣ ꯑꯩꯔꯥ
ꯍꯣꯏ
ꯑꯥ ꯑꯩꯗꯤ ꯌꯥꯝ ꯍꯥꯏꯕꯅꯦ ꯀꯩꯅꯣ
ꯍꯥꯏꯔꯝꯒꯅꯤ ꯆꯥꯕ ꯍꯩꯕꯅꯤꯅ ꯍꯩꯕ ꯇꯥꯕꯅꯤ
ꯇꯥꯎ ꯐꯥꯁ ꯐꯨꯗꯗ ꯂꯩꯕꯅꯦ ꯑꯩꯗꯤ
ꯃꯣꯃꯣꯒꯨꯝꯕ ꯁꯦꯝꯕ ꯍꯩꯔꯝꯒꯅꯤ ꯑꯗꯨꯗꯤ
ꯍꯩꯕꯅꯤꯅ ꯅꯪ ꯆꯥꯅꯤꯡꯉꯥꯗꯤ ꯑꯣꯔꯗꯔ ꯇꯧꯔꯣ
ꯑꯣꯗꯔ ꯇꯧꯒꯦ ꯑꯣꯗꯔ ꯇꯧꯒꯦ ꯇꯧꯒꯦ ꯑꯗꯣ ꯅꯪ ꯑꯍꯥ ꯍ ꯍ ꯍꯥ ꯍꯥ ꯋꯥꯔꯁꯨꯨ ꯌꯥꯝꯁꯥ ꯁꯔꯦ ꯅꯣꯛꯁꯨ ꯅꯣꯛꯑꯦ ꯍꯛ ꯁꯦ ꯍꯛ ꯍꯛꯆꯥꯡ ꯌꯥꯝ ꯐꯔꯅꯤ
ꯎꯝ ꯐ ꯐꯜ
ꯀꯩꯅꯣ ꯅꯣꯏ ꯆꯦ ꯀꯣꯏꯗꯤ ꯌꯨꯝ ꯄꯥꯜꯂꯕꯣ
ꯑꯥ ꯑꯩ ꯑꯩ ꯏꯆꯦ ꯂꯩꯇꯦ
ꯎꯝ ꯗꯗꯥ ꯈꯣꯏꯗꯤ
ꯑꯩꯒꯤ ꯗꯥꯗꯥꯁꯨ ꯌꯨꯝ ꯄꯥꯟꯗꯦ ꯍꯧꯖꯤꯛ
ꯎꯝ ꯑꯣ ꯍ ꯍꯥ
ꯑꯍ ꯌꯥꯝ ꯑꯍꯟ ꯇꯥꯎ ꯑꯩꯒꯤ ꯗꯥꯗꯥꯗꯤ ꯌꯥꯝ ꯑꯍꯟ ꯅꯠꯇꯦ
ꯑꯥ
ꯇꯥꯕ꯭ꯔꯣ ꯎꯝ ꯀꯩꯅꯣ ꯑꯗꯨꯝ ꯇꯨꯃꯤꯟꯅ ꯂꯩꯕꯗꯣ
ꯀꯣꯏꯕ ꯆꯠꯇ꯭ꯔꯣ
ꯆꯠꯅꯤꯡꯗ꯭ꯔꯦ ꯀꯩꯅꯣ ꯍꯥꯏ ꯌꯥꯝ ꯁꯥꯕ ꯀꯥꯟꯗ
ꯁꯥꯏꯗ ꯁꯥ ꯂꯩꯔꯣ
ꯑꯥ
ꯅꯪꯁꯨ ꯋꯥꯔꯤ ꯁꯥꯕꯗꯩ ꯏꯊꯟꯗ ꯁꯥꯔ ꯂꯩ ꯑꯉꯥꯎꯕꯤ ꯃꯥꯜ
ꯉꯥꯎ ꯍꯥ ꯏꯉꯥꯎꯕꯤ
ꯑꯉꯥꯎꯕꯤ ꯑꯉꯥꯎꯕꯤ ꯃꯥꯟꯈ꯭ꯔꯦꯕ ꯏꯊꯟꯗ ꯋꯥꯔꯤ ꯁꯥꯔꯥ ꯂꯩꯔꯦꯕ
ꯏꯁ ꯅꯉꯣꯟꯗ ꯋꯥꯔꯤ ꯁꯥꯟꯅꯕꯅꯦ ꯀꯩꯅꯣ ꯅꯪ ꯇꯥꯗꯕꯅꯦ ꯑꯗꯨꯒꯤꯅꯦ
ꯇꯥꯏ ꯇꯥꯏ ꯅꯪ ꯉꯥꯡꯕꯁꯨ ꯇꯥꯏ ꯑꯩ ꯉꯥꯡꯕꯁꯨ ꯇꯥꯔꯝꯒꯅꯤꯗ
ꯑꯥ ꯑꯁ ꯉꯔꯥꯡ ꯑꯥ ꯊꯦꯡꯅ ꯇꯨꯝ ꯇꯨꯝꯕꯗꯣ ꯑꯁ ꯌꯥꯝ ꯋꯥꯏꯌꯦ ꯌꯥꯝ ꯋꯥꯔꯦ
ꯋꯥꯔꯗꯤ ꯀꯩꯗꯣ ꯒ꯭ꯔꯥꯎꯟꯗ ꯆꯦꯜꯂꯣ ꯕꯣꯜ ꯁꯥꯟꯅꯔꯣ ꯕꯣꯜ ꯁꯥꯟꯅꯥꯔꯒ ꯄꯪ ꯆꯣꯡ ꯆꯣꯡꯔꯒ ꯏꯔꯨꯊ ꯊꯣꯛꯑꯒ ꯅꯨꯡꯉꯥꯏꯅ ꯇꯨꯝꯊꯣꯛꯑꯣ ꯍꯧꯒꯠꯂꯒ ꯕꯣꯜ ꯌꯦꯡ ꯉꯣ ꯑꯃꯨꯛ ꯆꯥꯛ ꯆꯥꯔꯣ ꯀꯔꯤ ꯀꯔꯤꯔꯣ ꯂꯧꯔꯒ ꯆꯥꯔꯣ ꯑꯆꯥꯄꯣꯠ ꯆꯥꯔꯣ
ꯎꯨꯝ
ꯍꯧꯒꯠꯂꯒ ꯏꯔꯨꯑꯣ
ꯎꯝ
ꯐꯖꯅ ꯂꯩꯑꯣ ꯅꯥꯟꯅ
ꯎ ꯑꯥꯍ ꯍ ꯍꯥ
ꯑꯗꯨꯃꯥꯏꯅ ꯇꯧꯔꯗꯤ ꯌꯥꯔꯦ
ꯑꯥ ꯆꯥ ꯆꯥꯁꯨ ꯅꯣꯡꯃ ꯅꯣꯡꯃꯗꯤ ꯊꯣꯡꯉꯦ ꯑꯩꯈꯣꯏ ꯕꯕꯥ ꯏꯃꯥꯇ ꯗꯗꯥ ꯈꯣꯏ ꯈꯛꯇ ꯊꯣꯡ ꯍꯟꯒꯅꯨꯀꯣ
ꯅꯪ ꯅꯪꯅ ꯅꯪꯅ ꯑꯌꯥꯝꯕ ꯅꯪꯗꯤ ꯑꯉꯥꯡꯅꯤꯅ ꯅꯪꯅ ꯑꯌꯥꯝꯕ ꯊꯣꯡꯒꯗꯧꯕ
ꯎꯝ ꯅꯪ ꯅꯪ ꯍꯥꯏꯕꯁꯤ ꯇꯥ ꯅꯪ ꯍꯥꯏꯕꯗꯣ ꯇꯥꯗꯦ ꯑꯩ ꯍꯥꯏꯕꯤꯒꯦ ꯇꯥꯎ ꯍꯣꯔꯦꯟꯁꯦ ꯍꯣꯔꯦꯟ ꯍꯣꯔꯦꯟꯁꯦ ꯑꯩ ꯑꯩ ꯕ‌ꯣꯜ ꯌꯦꯡꯒꯅꯤ
ꯌꯦꯡꯉꯣ ꯕꯣꯜ ꯌꯦꯡꯉꯣ
ꯕ‌ꯣꯜ ꯕ‌ꯣꯜ ꯑꯥ ꯐꯥꯖꯅ ꯂꯩꯌꯦ ꯋꯥꯏ ꯐꯥꯏꯖꯨ ꯂꯩꯌꯦ ꯌꯥꯝ ꯅꯨꯡꯉꯥꯏꯌꯦ
ꯃꯩ ꯂꯥꯛꯑꯗꯤ ꯑꯗꯨꯝ ꯅꯨꯡꯉꯥꯏꯕꯅꯤꯗ ꯏꯁꯤꯡꯒꯨꯝꯕꯗꯤ ꯅꯨꯡꯉꯥꯏꯔꯝꯒꯅꯤꯀꯣ
ꯏꯁꯤꯡ
ꯍꯣꯏ ꯂꯣꯛꯀꯤꯔꯣ ꯑꯗꯨꯝ ꯏꯁꯤꯡ ꯉꯧꯕ꯭ꯔꯣ
ꯂꯧꯗꯤꯗ
ꯔꯣꯛꯀꯤ ꯐ꯭ꯔꯦꯁ ꯑꯗꯨꯝ ꯈꯪꯉꯝꯒꯅꯤꯅꯀꯣ ꯈꯨꯟꯗꯗꯤ ꯑꯗꯨꯅ ꯅꯨꯡꯉꯥꯏꯕꯅꯦ
ꯌꯥꯝ ꯅꯨꯡꯉꯥꯏꯌꯦ ꯀꯩꯅꯣ
ꯑꯩꯈꯣꯏꯗꯗꯤ ꯑꯁ ꯏꯁꯤꯡ ꯂꯧꯕꯅꯦꯕꯀꯣ ꯑꯗꯣ ꯅꯣꯡ ꯆꯨꯔꯗꯤ ꯅꯨꯡꯉꯥꯏꯕꯀꯣ
ꯅꯨꯡꯉꯥꯏꯇ‌ꯦꯗ
ꯅꯣꯡ ꯆꯨꯔꯗꯤ ꯏꯁꯤꯡ ꯊꯜꯂꯦ ꯑꯩꯈꯣꯏꯗꯤ
ꯑꯥ
ꯏꯁꯤꯡ ꯅꯨꯡꯉꯥꯏꯇꯦꯕ
ꯐꯠꯇꯕꯅꯦ ꯑꯗꯣ
ꯐꯥꯕꯅ‌ꯦ ꯍꯦ
ꯀꯩ
ꯏꯁꯤꯡꯒꯤ ꯅꯣꯡꯁꯦ ꯊꯛꯄ ꯐꯥꯕꯅꯦꯍꯦ ꯍꯛꯆꯥꯡꯁꯨ ꯐꯕ ꯕ ꯂꯩꯅꯥꯁꯨ ꯀꯣꯛꯄ
ꯏꯁ ꯏꯁ ꯇꯥꯅꯤꯡ ꯇꯥꯅꯤꯡꯕꯅ ꯂꯩꯔꯦ
ꯀꯩꯅꯣ ꯅꯣꯛꯏꯗꯣ ꯀꯔꯤ ꯏꯟꯁꯥꯡ ꯊ‌ꯣꯡꯒꯅꯤ ꯍꯣꯔꯦꯟꯗꯤ ꯑꯩꯈꯣꯏꯗꯤ ꯀꯩꯅꯣ ꯊ‌ꯣꯡꯉꯦ
ꯇꯥꯎ ꯇꯥꯎ ꯍꯣꯔꯦꯟꯁꯦ
ꯑꯥꯎ
ꯍꯣꯔꯦꯟꯁꯦ ꯑꯂꯨꯒ ꯈꯥꯃꯦꯟꯁꯤꯡ ꯑꯗꯨꯒ ꯀꯥꯡꯉꯧ ꯆꯥꯔꯦ
ꯑꯩꯈꯣꯏꯅ ꯀꯩꯅꯣ ꯂꯣꯀꯦꯜꯒꯤ ꯌꯦꯟ ꯊꯣꯡꯉꯦ
ꯑꯦ ꯎꯝ
ꯆꯥꯛꯁꯦ ꯊꯣꯡꯕ ꯍꯩꯇꯦ ꯑꯩꯗꯤ ꯁꯧꯒꯠꯂꯗꯤ ꯍꯦꯛꯇ ꯆꯥꯛꯁꯜꯂꯦ
ꯑꯁꯦꯡꯕ꯭ꯔꯥ
ꯍꯣꯏ ꯆꯥꯛ ꯁꯧꯒꯛꯄ ꯃꯇꯝꯗ ꯊꯣꯡꯕ ꯍꯩꯇꯦꯕ ꯄꯥꯈꯠꯂꯦꯕ
ꯎꯝ
ꯊꯧꯃꯩ
ꯊꫭꯡꯕ ꯍꯩꯇꯕ ꯃꯥꯂꯦ ꯍꯩ ꯍꯩ
ꯍꯥꯏ ꯇꯦ ꯍꯩꯇꯦ ꯍꯩꯇꯦ
ꯎꯝ ꯑꯗꯨꯗꯤ ꯌꯥꯔꯣꯏ ꯅꯪ ꯌꯨꯝ ꯄꯥꯟꯕ ꯅꯪ ꯌꯨꯝ ꯄꯥꯟꯕ ꯃ ꯌꯥ ꯌꯨꯝ ꯄꯥꯟꯕ ꯌꯥꯔꯣꯏ
ꯌꯥꯒꯗꯕꯅꯦ ꯅꯪꯁꯨ ꯂꯥꯑꯣ ꯌꯥꯎ ꯕꯥꯔꯇꫭꯟ ꯌꯧꯔꯛꯀꯦ